ꯍꯂꯣ ꯇꯥꯏꯦ ꯅꯪ ꯄ ꯄ ꯇꯂꯦ ꯀꯩꯒꯤꯅ ꯍꯗꯦ ꯐꯖꯅ ꯅꯪ ꯍꯑꯣꯗꯣ ꯑꯩ ꯆꯥꯛ ꯆꯥꯒꯦ ꯇꯧꯔꯤ ꯑꯗꯨꯝ ꯅꯪ ꯋꯥꯏ ꯐꯥꯏꯗꯨ ꯌꯥꯗ꯭ꯔꯕ
ꯃꯩ ꯂꯥꯛꯇꯦ ꯍꯥꯏꯔꯒ
ꯑꯣ ꯃ ꯑꯇꯩꯀꯣ ꯀꯥꯋꯥ ꯑꯝ ꯀ
ꯀꯗꯣꯏꯅꯣ
ꯎꯝ ꯊꯣꯛꯣꯛꯑꯦ ꯀꯥꯡꯍꯧꯒ ꯃꯣꯔꯝ ꯂꯦꯞꯄꯒ
ꯎꯝ
ꯅꯤꯡꯊꯤꯡꯅꯤ ꯇꯣꯛꯄ ꯇꯥꯕꯅꯦ ꯀꯩ ꯄꯥꯏꯔꯦ ꯆꯥꯛ ꯆꯥꯗꯣꯏꯅꯤ ꯀꯔꯤꯅꯤ ꯆꯔꯥ ꯀꯥꯏ ꯆꯔꯥ ꯋꯥꯟꯕꯅꯣ ꯀꯩꯅꯣ ꯅꯪ ꯂꯧ ꯁꯤ ꯅꯌꯦ
ꯃꯁꯥꯗꯒꯤ ꯆꯥꯗ꯭ꯔꯤꯕ ꯑꯣꯏꯔꯦ ꯅꯪꯗꯤꯦ
ꯑꯦ ꯄꯨꯡ ꯇꯔꯥꯃꯥꯊꯣꯏꯗ ꯍꯧꯒꯠꯂꯦ ꯍꯥꯏꯔꯦ ꯍꯧꯖꯤꯛ ꯄꯨꯡ ꯀꯌꯥ ꯇꯥꯔꯣꯏ ꯍꯧꯖꯤꯛ ꯄ ꯑꯃꯥ ꯀꯥꯏ ꯆꯥꯗꯧꯔꯦꯒꯦ ꯇꯗꯤꯦ
ꯗꯔꯁꯨ ꯍꯧꯒꯠꯄꯒ ꯊꯣꯡꯕ ꯌꯥꯏ ꯀꯩꯅꯣ
ꯎ
ꯀꯩ ꯍꯥꯏꯕ ꯅꯪ ꯗ꯭ꯔꯦꯁ ꯋꯥꯏꯕꯩꯗꯣ
ꯎꯝ ꯑꯗꯨꯗꯕꯗꯣ ꯑꯩꯅ ꯉꯔꯥꯡ ꯏꯃꯥꯟꯕꯤ ꯑꯃꯗ ꯍꯪꯉꯦꯕ ꯏꯕ꯭ꯔꯥꯍꯤꯝ ꯑꯗꯨꯗ ꯏꯃꯥꯟꯕꯤꯅ ꯍꯪꯕꯗ ꯏꯃꯥꯟꯅꯕꯤꯅ ꯑꯗꯨꯒꯨꯝꯕꯒꯤꯗꯤ ꯀꯣꯏ ꯁ꯭ꯋꯥꯏꯗꯗꯤ ꯋꯥꯐꯝ ꯂꯩꯔꯝꯃꯣꯏ ꯂꯦꯍꯦꯡꯒꯥꯗꯣ
ꯎꯝ
ꯎꯝ ꯀꯥꯏꯅ ꯃꯣꯏ ꯂꯨꯍꫭꯡꯕꯗ ꯁꯦꯄꯒꯨꯝꯕ ꯅ
ꯑꯑꯣ
ꯑꯗꯨꯒꯨꯝꯕꯗꯨꯗꯤ ꯂꯩꯔꯝꯅꯤ ꯑꯗꯣ ꯅꯪ ꯂꯩꯕ ꯅꯪꯗꯤ ꯐꯥꯝꯃꯤꯁꯤꯅꯤꯅ ꯃꯥ ꯍꯥꯏꯁꯤꯅ
ꯑꯩꯅ ꯍꯥꯏꯗꯤ ꯋꯥꯏꯗꯣꯏꯇꯥꯔꯗꯤ ꯇ꯭ꯔꯥꯏꯚꯦꯜꯒꯤꯗꯣ ꯑꯣꯏꯅ ꯁꯦꯠꯂꯁꯦ
ꯑꯗꯣ ꯃꯥꯅ ꯍꯥꯏꯔꯛꯄꯅꯅꯦ ꯅꯪ ꯍꯧꯖꯤꯛꯀꯤ ꯂꯦꯍꯪꯒꯥꯗ ꯋꯥꯏꯕꯗ ꯁꯨ ꯂꯨꯄꯥ ꯂꯤꯁꯤꯡ ꯑꯃ ꯈꯔ ꯑꯗꯨꯝ ꯍꯦꯟꯅ ꯆꯪꯅꯤ ꯍꯥꯏꯌꯦꯕ
ꯎꯝ
ꯑꯆꯝꯕꯤꯗ ꯑꯗꯨꯗꯨꯒ ꯅꯪꯗ ꯂꯩꯕꯅ ꯐꯩ ꯗꯣ ꯃꯥꯅ ꯂꯩꯕꯅ ꯐꯅꯤ ꯍꯥꯏꯌꯦꯕ ꯑꯩꯈꯣꯏꯗ ꯅꯣꯏ ꯍꯧꯖꯤꯛꯀꯤ ꯑꯩꯈꯣꯏꯒꯤ ꯁꯔꯋꯥꯔꯗꯣ ꯑꯗꯨꯒꯨꯝꯕ ꯑꯣꯏꯅ ꯂꯩꯍꯧꯋꯣ ꯑꯗꯨꯅ ꯑꯗꯨꯝ ꯐꯅꯤꯌꯦ ꯋꯥꯏꯕꯩ ꯃꯍꯨꯠꯇꯗꯤ ꯍꯟꯅ ꯍꯥꯏꯔꯛꯏꯔꯣ ꯋꯥꯥꯡꯗ ꯍꯥꯏꯗꯤ ꯑ ꯋꯥꯏꯕꯗꯁꯨ ꯂꯨꯄꯥ ꯂꯤꯁꯤꯡꯃꯨꯛꯇꯤ ꯑꯗꯨꯝ ꯆꯪꯒꯅꯦꯕ ꯅꯪ ꯍꯧꯖꯤꯛꯀꯤ ꯇ꯭ꯔꯥꯏꯞꯀꯤꯗꯨꯁꯨ ꯑꯗꯨꯝ ꯋꯥꯏꯕꯗ ꯂꯤꯁꯤꯡꯃꯨꯛ ꯆꯪꯅꯤꯕ
ꯍꯣꯏ ꯍꯣꯏ ꯑꯗꯨꯕꯨꯗꯤ
ꯑꯗꯨꯗꯤ ꯑꯃꯗꯣ ꯂꯩꯔꯒ ꯑꯃꯗꯣ ꯑꯩꯈꯣꯏ ꯑꯗꯨꯝ ꯍꯥꯏꯗꯤ ꯑꯩꯈꯣꯏꯅ ꯃꯌꯥꯝ ꯄꯨꯟꯁꯦ ꯈꯣꯠꯆꯦꯒ ꯍꯥꯏꯕꯗ ꯑꯗꯨꯝ ꯁꯦꯠꯂꯁꯨ ꯌꯥꯏꯗꯅ
ꯎꯝ ꯑꯗ ꯑꯩꯅ ꯏꯃꯥꯟꯅꯕꯤꯗ ꯇꯨꯕꯩꯗꯣ ꯍꯪꯕꯅꯦꯕ ꯋꯥ
ꯎꯝ ꯑꯗꯨꯒ ꯍꯦ
ꯑꯗ ꯃꯥꯅ ꯐꯤꯗꯣ ꯐꯤꯒꯤ ꯃꯈꯥ ꯄꯣꯜꯂꯛꯀꯅꯤ ꯐꯤꯗꯣ ꯌꯦꯡꯗ꯭ꯔꯗꯤ ꯌꯥꯔꯣꯏꯌꯦ ꯍꯥꯏꯗꯤ ꯐꯤ ꯐꯔꯤꯉꯩꯗꯤ ꯍꯦꯟꯅ ꯇꯥꯡꯉꯛꯇꯣꯏꯅꯦꯕ
ꯍꯣꯏ ꯃꯥꯅꯦ ꯇꯧꯕꯗꯤ ꯐꯤ ꯐꯪꯉꯦ ꯇꯥꯡ ꯇꯥꯕꯅꯦ
ꯑꯣꯔꯒꯥꯟꯖꯥꯗ ꯄꯥꯝꯃꯤꯔ ꯅꯪ ꯀꯩ ꯐꯤꯗꯛꯇ ꯄꯥꯝꯃꯤꯅꯣꯕ
ꯈꯪꯗꯦ ꯑꯃ ꯍꯦꯛ ꯌꯥꯏꯌꯦ ꯑꯃ ꯅꯤꯡꯅꯤꯉꯣꯜ ꯐꯤꯗ ꯍꯥꯏꯔꯛꯄꯗꯣ ꯈꯪꯕ꯭ꯔꯥ
ꯈꯪꯉꯦ ꯑꯗꯣ ꯃꯥꯏꯗꯣ ꯄꯥꯝꯗꯦꯗ ꯀꯩ ꯍꯥꯏꯅꯤ ꯏꯆꯥꯎ ꯏꯆꯥꯎ ꯆꯥꯎꯔꯀꯥꯟꯗ ꯐꯥꯖꯤꯟꯕ ꯑꯝꯇ ꯌꯥꯎꯗꯦꯕ
ꯑꯩꯁꯨ ꯄꯥꯝꯗꯦꯕ ꯑꯗꯨꯗꯣ
ꯑꯗꯨꯅꯦ ꯂꯣꯏ ꯆꯥꯎꯊꯣꯛꯄꯤ ꯉꯥꯛꯇ ꯇꯧꯗ꯭ꯔꯥ ꯑꯗꯨ ꯊꯤꯕ ꯑꯗꯨꯒ ꯖꯃꯀꯤꯁꯨ ꯃꯌꯥꯝ ꯌꯥꯎꯋꯦꯕ ꯑꯩ ꯖꯃꯀꯤ ꯌꯥꯎꯕ ꯄꯥꯝꯗꯦꯕ
ꯍꯣꯏ
ꯑꯗꯨꯅ ꯇꯨꯕꯅ ꯐꯅꯦꯕ ꯑꯩ ꯏꯃꯥꯟꯅꯕꯤꯗꯨꯗ ꯍꯥꯏꯔꯒꯅꯦ ꯐꯤ ꯌꯣꯟꯐꯝꯗꯨꯗ ꯆꯠꯂꯀꯥꯟꯗ ꯐꯤꯗꯣ ꯀꯌꯥꯝ ꯀꯌꯥꯝ ꯆꯪꯅꯤ ꯈꯣꯠꯅꯤ ꯍꯥꯏꯕꯗꯣ ꯗꯤꯖꯥꯏꯟꯗꯤ ꯀꯩꯗꯩ ꯄꯨꯂꯞ ꯍꯥꯏꯅꯔꯀꯥꯟꯗ ꯑꯃ ꯆꯧꯉꯥꯗꯒꯤ ꯍꯦꯟꯗꯕꯤꯗ ꯗ ꯑꯣꯏꯅ ꯉꯥꯡꯉꯕ
ꯑꯗꯨꯃꯥꯏꯅ ꯇꯧꯁꯤ ꯌꯥꯏꯕ
ꯑꯗꯨꯅꯦ ꯑꯗꯨꯃꯥꯏꯅ ꯑꯩ ꯑꯝꯇ ꯍꯪꯂꯛꯈꯤꯒꯦ ꯑꯝꯇ
ꯐꯖꯅ ꯍꯪꯉꯛꯑꯣ ꯐꯤꯗꯥꯗꯨꯁꯨ ꯅꯪꯅ ꯈꯔ ꯈꯪꯉꯒꯗꯤ ꯇꯧꯔꯣ ꯑꯩ ꯐꯤꯗꯥꯗꯣ ꯈꯪꯉꯗꯤ ꯅꯪꯅ ꯍꯧꯖꯤꯛ ꯍꯧꯖꯤꯛꯀꯤꯗꯃꯛꯀꯤꯗꯅ ꯅꯠꯇ꯭ꯔꯁꯨ ꯑꯁꯨꯝ ꯅꯪꯅ ꯍꯥꯏꯕ ꯑꯃ ꯄꯨꯔꯥ ꯐꯤ ꯁꯗꯥꯒꯤ ꯑꯣꯏꯕꯗꯣ
ꯎꯝ ꯎꯝ ꯑꯩꯅ ꯑꯃ ꯊꯥꯔꯛꯄꯗꯣ ꯅꯪꯅꯖꯃꯛꯀꯤ ꯍꯥꯞꯀꯦ ꯍꯥꯏ ꯇꯥꯔꯁꯨ ꯃꯇꯥꯏ ꯃꯇꯥꯏꯗ ꯈꯤꯇꯪ ꯍꯥꯞꯄꯗꯣ
ꯎꯝ ꯎꯝ ꯎꯝ ꯍꯥꯏꯕꯗꯤ ꯌꯥꯎꯁꯪ ꯄꯔꯦꯡꯗꯒꯨꯝꯕ ꯍꯥꯞꯄ
ꯍ ꯑꯗꯨꯃꯥꯏꯅ ꯑꯣꯏꯅ ꯍꯥꯞꯄꯟꯁꯦꯕ
ꯑꯗꯣ ꯑꯃ ꯅꯍꯥꯟ ꯅꯪ
ꯎꯝ ꯑꯗꯨꯗꯨꯅꯦ ꯑꯩꯅ ꯊꯥꯔꯤꯗꯣ ꯃꯉꯣꯟꯗ ꯑꯗꯨ
ꯑꯗꯣ ꯄꯤꯡ ꯑꯗꯣ ꯗꯤꯖꯥꯏꯟ ꯇꯧꯁꯦ
ꯇꯧꯁꯦ ꯇꯧꯁꯦ ꯑꯗꯨ ꯐꯖꯩ
ꯑꯗꯨ ꯐꯖꯩꯑꯕ ꯍꯥꯏꯗꯤ ꯌꯨꯅꯤꯛ ꯑꯣꯏꯌꯦꯕ
ꯎꯝ ꯇꯥꯗꯕꯤ ꯇꯥꯗ꯭ꯔꯦꯗꯅ ꯑꯗꯨꯗꯤ ꯈꯔ ꯆꯦꯞ ꯂꯩꯅꯒ ꯇꯥꯔ
ꯍꯥꯏꯗꯤ ꯃꯌꯥꯝ ꯁꯦꯟꯅꯕꯗꯤꯩ ꯈꯔ ꯇꯣꯉꯥꯂꯅꯤ ꯑꯗꯨꯅ
ꯇꯨꯡꯉꯥꯥꯟ ꯀꯔꯤ ꯃꯆꯨꯗ ꯄꯥꯝꯃꯤꯕ ꯆꯅꯦ ꯑꯪꯅ
ꯈꯪꯗꯦ ꯑ ꯍ
ꯠꯇꯥꯏꯂꯣ ꯑꯣ ꯑꯗꯨ ꯁ
ꯇꯤꯟꯀ ꯀꯥꯁꯦꯕ ꯑꯗꯨꯒ ꯀꯩꯅꯣ ꯑꯗꯨꯗꯨꯒ ꯍꯥꯏꯗꯤ ꯍꯧꯖꯤꯛꯀꯤꯗ ꯃꯤꯑꯣꯣꯟ ꯃꯁꯨꯨꯗ ꯇꯧꯔꯒ ꯆꯤꯡ ꯀꯥꯕ ꯁꯦꯠꯄ ꯀꯩ ꯀꯥꯏ
ꯐꯔꯦꯕꯔ ꯑꯗ ꯀꯩꯅꯣꯒꯤ ꯊꯥꯏꯅꯒꯤ ꯕꯣꯂꯤꯋꯨꯗꯀꯤ ꯏꯁꯩ ꯑꯃ
ꯎꯝ ꯔꯍꯨꯜ ꯑꯔ
ꯎꯝ ꯆꯥꯟꯅꯔꯅꯤ
ꯎꯝ ꯑꯗꯨꯗ ꯃꯆꯨꯁꯦ ꯅꯍꯥꯟꯒꯤ ꯄꯤꯡꯗꯨꯁꯨ ꯐꯖꯩ ꯕ꯭ꯂꯨ ꯁꯨꯐꯖꯅꯤ
ꯐꯖꯅꯤ ꯃꯆꯨꯁꯦ ꯑꯋꯥꯎꯕꯗ ꯄꯥꯝꯃꯤꯔ ꯑꯌꯥꯛꯄꯗ ꯄꯥꯝꯃꯤꯔꯥ ꯑꯌꯥꯛꯄ ꯍꯥꯏꯗꯤꯅꯦ ꯎꯝ ꯗꯤꯞ ꯑꯣꯏꯁꯟꯕ ꯃꯝꯁꯤꯟꯕ ꯀꯥꯡꯕꯨꯨꯗ ꯄꯥꯝꯃꯦꯔꯥ ꯅꯠꯇ꯭ꯔꯒ ꯉꯥꯟꯊꯣꯛꯄ ꯋꯥꯎꯊꯣꯛꯄꯗ ꯄꯥꯝꯃꯦꯔꯥ
ꯋꯥꯎꯊꯣꯛꯄꯗꯣ ꯅꯍꯥꯟꯒꯤ ꯄꯤꯡꯗ ꯑꯗꯨꯒꯨꯝꯕ ꯨꯕꯂꯨ ꯒꯨꯝꯕ ꯑꯗꯒꯤ ꯌꯦꯜꯂꯣꯗ ꯑꯣꯏꯔꯁꯨ ꯑꯃ ꯈꯔ ꯀꯩꯅꯣ ꯃꯝꯁꯤꯟꯗꯕꯤ ꯈꯪꯉꯤꯗꯅ
ꯎꯝ ꯑꯀ꯭ꯋꯥ ꯃꯆꯨꯁꯨ ꯐꯖꯅꯤ
ꯑꯗꯨꯅ ꯀꯩ ꯃꯆꯨ ꯀꯔꯝꯕ ꯑꯣꯏꯗꯣꯏꯕ ꯈꯪꯗꯤꯌꯦ
ꯨꯆꯨꯅꯦꯕ ꯏꯁꯤꯡ ꯆꯨꯗ ꯌꯥꯝ ꯋꯥꯎꯕꯗꯣ ꯍꯥꯏꯇꯥꯔꯦ ꯀꯋꯥ ꯍꯥꯏꯗ‌ꯣ
ꯎꯝ
ꯐꯖꯅꯤ ꯐꯖꯕꯕꯨꯗꯤ ꯂꯣꯏꯅ
ꯑꯗꯣ ꯅꯪꯏ ꯏꯃꯥꯟꯅꯕꯤꯗꯨꯒ ꯑꯝꯇ ꯋꯥꯔꯤꯗ‌ꯣ ꯐꯖꯅ ꯁꯥꯟꯅꯔꯣ ꯎꯝ ꯅꯠꯇꯦ ꯇꯨꯍꯟꯗꯣꯏꯕ ꯎꯝ
ꯈꯣꯡꯒ꯭ꯔꯥꯎꯗꯅ ꯆꯦꯟ ꯄꯥꯜꯂꯀꯥꯟꯗꯀꯣ ꯭ꯐꯔꯣ ꯐꯔꯣꯞ ꯐ꯭ꯔꯣ ꯂꯥꯎꯕꯤꯗꯣ
ꯆꯦꯟ ꯄꯥꯜꯂꯀꯥꯟꯗ ꯐꯔ‌ꯣ ꯐꯔ‌ꯣ ꯂꯥꯎꯕꯤꯗꯤ ꯀꯔꯝꯕꯅꯣ
ꯆꯦꯟ ꯄꯥꯟꯗꯣꯏꯅꯦ ꯈ꯭ꯋꯥꯡꯗꯣ ꯑꯗꯨꯝ ꯑꯦꯂꯥꯁꯇꯤꯛ ꯍꯥꯞꯄꯟꯁꯦ ꯍꯥꯏꯔꯣ ꯌꯥꯕꯨꯗꯤ ꯌꯥꯏ ꯑꯗꯨ ꯆꯦꯟ ꯄꯥꯟꯕꯁꯨ ꯍꯣꯏ ꯆꯦꯟ ꯄꯥꯟꯕꯗꯨꯅꯗꯤ ꯑꯃꯨꯛ
ꯆꯦꯟ ꯆꯤꯡꯒꯠꯄꯅ ꯐꯗꯣꯏꯔꯕ
ꯆꯦꯟ ꯆꯤꯡꯈꯠꯄꯅꯗꯤ ꯐꯖꯕ ꯍꯦꯞꯅꯦꯕ ꯈꯪꯕ꯭ꯔꯥ ꯑꯗꯨꯀꯥꯟꯗ ꯅꯪꯒꯤ ꯁꯥꯏꯖꯇꯨꯒꯣ
ꯍ ꯑꯩ ꯍꯧꯖꯤꯛꯀꯤ ꯁꯥꯏꯖꯁꯤꯗ ꯑꯣꯜꯂꯒ ꯑꯩ ꯏꯌꯥꯡ ꯀꯪꯉꯥ ꯆꯥꯗꯗꯤ ꯀꯃꯥꯏꯅ ꯇꯧꯕ ꯑꯩꯁ
ꯅꯣꯏ ꯊꯣꯔꯛꯑꯒ ꯑ ꯑ ꯀꯦ ꯑꯩ ꯑꯗꯣ ꯑꯩꯗꯤ ꯑꯗꯨꯝ ꯄꯥꯝꯕꯗꯗꯤ ꯍꯣꯏ ꯑꯗꯨꯝ ꯍꯪꯉꯛꯈꯤ ꯍꯥꯏꯕ
ꯍꯣꯏ ꯍꯪꯉꯣ
ꯑꯩꯅ ꯉꯥꯡꯕꯁꯦ ꯑꯩꯅ ꯑꯃꯨꯛ ꯇꯥꯕꯤꯗꯣ ꯇꯧꯔꯦ
ꯅꯪꯗꯨꯅꯦ ꯑꯩꯒꯤ ꯑꯄꯤꯁ ꯍꯥꯞꯇꯦꯀꯣ ꯅꯪꯗꯣ ꯅꯪ ꯉꯥꯟ ꯄꯄ ꯄꯞꯄ ꯇꯠꯂꯒ ꯇꯋꯥꯥꯏꯕ
ꯇꯠꯅ ꯇꯠꯅꯨ ꯇꯥꯎ
ꯎꯝ ꯈꯪꯗꯦ ꯑꯗꯨꯗꯤ
ꯍꯧꯖꯤꯛꯇ ꯆꯥꯔꯕꯅꯤꯅ ꯍꯣꯔꯦꯟ ꯅꯨꯡꯗꯥꯡꯅ ꯑꯃꯨꯛ ꯄꯨꯡ ꯀꯌꯥꯗ ꯆꯥꯗꯣꯔꯤꯕ
ꯆꯥ ꯅꯣꯡꯒꯨꯝꯅꯀꯣ ꯕꯥꯏꯟꯖꯥꯛ ꯅꯉꯣꯟ ꯅꯨꯡ ꯆꯥꯏꯒꯣꯟꯁꯦꯀꯣ ꯎ
ꯕꯤꯁ
ꯉꯥꯡꯁꯨ ꯀꯩꯅꯣ ꯆꯥꯏꯗꯣꯏꯗ꯭ꯔꯣꯅꯨꯡꯗꯥꯡꯖꯤ
ꯂꯩꯔꯕ
ꯇꯥꯏꯕꯣ
ꯀꯥ ꯃꯅꯨꯡꯗꯨꯗ
ꯂꯩꯇ꯭ꯔꯗꯤ ꯀꯥꯏꯊꯣꯛꯑꯅꯤ ꯅꯨꯡꯁꯥ ꯈꯨꯌꯥꯥꯛꯁꯤꯗ ꯅꯪ ꯉꯥꯎ ꯁꯤꯦꯡꯅꯦꯌꯦ
ꯀꯥ ꯃꯅꯨꯡꯁꯤꯗ ꯐꯣꯟ ꯑꯃꯃꯝꯒ ꯂꯩꯔꯝꯗꯣꯏꯁꯦ ꯎꯔꯦ ꯑꯩꯅ
ꯑ ꯍꯔꯗꯥꯔ ꯀꯊꯊꯧ ꯑꯣꯏꯅꯤ
ꯑ
ꯄꯨꯣꯁꯩꯗ ꯍꯧꯒꯦ
ꯅ ꯆꯨꯍꯧ ꯉꯁꯤ ꯁꯒꯣꯜꯁ ꯍꯅ ꯑꯣꯏꯔꯦꯕ ꯀꯣ ꯁꯒꯣꯜꯁꯦꯟ ꯏꯔꯥꯏ ꯊꯥꯡꯁꯦ ꯣꯡꯃꯥꯏꯖꯦ ꯖꯤꯡ ꯅꯤꯡꯊꯧ ꯀꯥꯕ ꯂꯩꯕꯥꯛ ꯐꯥꯎꯕ ꯅꯨꯃꯤꯠ ꯃꯉꯥꯅꯤ ꯋꯥꯠꯂꯤꯀꯣ
ꯎꯝ ꯀꯒꯤꯅꯣ ꯅ ꯅꯨꯄꯥꯥꯏꯗ
ꯖꯨꯅꯤꯗꯥ
ꯎꯝ
ꯆꯥꯛꯀꯤꯗꯨ ꯆꯥꯛꯀꯤꯗꯨ ꯆꯥꯛꯈꯤ
ꯗ ꯆꯥꯛꯀꯤꯗ
ꯍ
ꯍꯣꯏ ꯀꯣꯏꯕ ꯆꯠꯁꯦ ꯍꯥꯏꯔꯒꯗꯤ ꯇꯥ ꯂꯧꯗꯕ ꯌꯥꯎꯔꯖꯣꯏ ꯋꯥꯅꯕꯗꯣ
ꯑꯩꯥꯏꯠ ꯍ ꯐꯖꯕꯗꯤ ꯋꯥꯠꯂꯦ ꯑꯅꯤꯃꯛ ꯄꯥꯕ ꯍꯥꯏꯗꯣ
ꯍꯥꯏꯅ ꯋꯥꯠꯂꯦ ꯍꯥꯏꯔꯤꯕ ꯍꯥꯏꯁꯤ ꯋꯥꯠꯆꯩ ꯁꯥꯏꯅ ꯑꯗꯨꯝ ꯑꯩꯈꯣꯏꯒꯤ ꯏꯌꯣꯡ ꯇꯧꯁꯦ ꯈꯪꯖꯕꯅꯤꯅ
ꯑꯗꯨꯅꯦ ꯍꯥꯏꯁꯦ ꯊꯥꯖꯕ ꯋꯥꯠꯂꯦ ꯍꯥꯏꯕ ꯑꯗꯨꯇꯪꯒꯤ ꯑꯣꯏꯅ ꯇꯣꯉꯥꯟꯅ ꯆꯠꯈꯤꯕꯅ ꯐꯩ ꯍꯥꯏꯕ
ꯑꯗꯨꯗꯤ ꯐꯩꯅ ꯆꯂ ꯠꯇ ꯐꯔꯦ ꯐꯔꯦ ꯆꯠꯇꯧꯅ ꯎ ꯑꯩ ꯊꯕꯛꯁꯨ ꯂ ꯆꯅꯤꯅꯦ ꯎꯝ ꯋꯥꯔ ꯎ ꯆꯠ ꯌꯥꯝꯗꯗꯕ ꯖꯒꯥꯗ ꯑꯗꯨꯅ ꯆꯝ ꯀꯔꯤ ꯐꯔꯦ ꯑꯗꯨꯣꯏ ꯌꯥꯝꯉ ꯄꯩꯁꯥ ꯆꯤꯡꯕ ꯁꯇ ꯑꯣꯏꯍꯧꯔꯦꯅꯦ
ꯅꯣꯡꯃ ꯐꯖꯅ ꯆꯠꯂꯀꯥꯟꯗ ꯏꯁꯤꯡ ꯁꯥꯟꯅꯒꯦ ꯍꯥꯏꯔꯕꯗꯤ ꯀꯩꯝ ꯀꯥꯏꯗꯦꯀꯣ
ꯎꯝ
ꯏꯁꯤꯡ ꯁꯥꯟꯅꯕꯕꯨꯗꯤ ꯅꯨꯡꯉꯥꯏꯅꯤ ꯑꯗꯣ ꯃꯣꯏꯗꯨꯕꯨ ꯆꯠꯅꯤꯡꯕ ꯃꯥꯟꯕ꯭ꯔꯕ ꯑꯩꯈꯣꯏꯅ ꯍꯧꯕꯗꯨꯗ
ꯃꯥꯜꯂꯦ ꯅꯣꯏ ꯃꯉꯣꯟ ꯆꯠꯅꯤꯡꯉꯦꯗꯤ ꯍꯥꯏꯕꯅꯦ
ꯃꯤ ꯌꯦꯡꯉꯗ꯭ꯔꯦ ꯅꯨꯃꯤꯠꯇꯗ ꯃꯣꯏꯅꯪꯅ
ꯕꯦ ꯐꯔ ꯃꯤꯡ ꯃꯟꯅꯗ꯭ꯔꯔꯤꯁꯦ
ꯕꯤ
ꯑꯃꯁꯤꯅ ꯑꯩ ꯃꯤꯡꯗꯤꯕ ꯑꯅꯝꯕ ꯂꯩꯔꯤꯁꯦꯀꯣ ꯑꯗꯨꯁꯨ ꯅꯥꯀꯟꯗ ꯐꯝꯖꯤꯜꯂꯒ ꯃꯥ ꯉꯥꯡꯕꯗꯦ ꯑꯩ ꯇꯥꯏꯅ
ꯇꯥꯏꯟ ꯇꯥꯏꯅꯦ ꯆꯔꯣ
ꯑꯅꯧ ꯊꯝꯃꫭ ꯑꯩ ꯑꯃꯨꯛ ꯉꯥꯛꯂꯩꯔ ꯗꯧꯔꯛꯀꯦ ꯅꯪ ꯁꯤꯒ ꯁꯨꯔꯝꯃꯅꯤꯅꯦ
ꯋꯥꯠꯂꯤ
ꯎꯝ ꯑꯁꯤ ꯅꯝꯕꯔꯩ ꯁꯨꯔꯝꯃꯤ